ꯍꯜꯂꯣ
ꯍꯜꯂꯣ
ꯇꯕꯣ
ꯑ ꯇꯥꯏꯌꯦ
ꯑꯗꯣꯅꯣ
ꯑꯃ ꯌꯦ
ꯊꯍꯦ ꯆꯥꯔꯕꯣ
ꯎꯝ ꯆꯥꯔꯦ ꯅꯪꯗꯦ
ꯁꯥꯔꯦ ꯊꯗꯥꯏ ꯁꯣ
ꯀꯁ
ꯑꯁꯤꯗꯤ ꯍꯧꯇꯦ ꯑꯩꯈꯣꯏꯗꯤ ꯀꯔꯤꯅ ꯎꯇꯤ ꯆꯥꯏ
ꯄꯨꯠꯇꯤ
ꯍꯣꯏ
ꯑꯁ
ꯑ ꯍꯧꯗ꯭ꯔꯤꯅꯦ ꯎꯀꯤꯤ ꯆꯥꯏꯔꯤꯅꯦ ꯍꯧꯗꯕ ꯆꯥꯔꯤꯅꯦ ꯑꯩꯈꯣꯏꯗꯤ ꯎ
ꯑ
ꯐꯣꯏꯗꯦ
ꯑꯩꯈꯣꯏꯗꯤ ꯀꯥꯡꯁꯣꯏ ꯆꯥꯏꯑ
ꯑ ꯅꯈꯣꯏꯒꯤꯅ ꯍꯦꯟꯅ ꯍꯥꯎꯅꯤ
ꯀꯗꯤ ꯀꯥꯡꯁꯣꯏ ꯎꯇꯤꯗꯤ ꯆꯥꯅꯤꯡꯗꯦꯍꯦ
ꯑꯗꯨꯅꯤ ꯀꯔꯝꯕ ꯀꯥꯡꯁꯪꯅꯣ ꯑꯂꯨ ꯀꯥꯡꯁꯣꯏ ꯑꯆꯧꯕꯔꯤ ꯀꯥꯡꯁꯣꯏ ꯂꯩꯗꯅꯣ
ꯕꯤꯟꯁ ꯀꯥꯡꯁꯣꯏꯅꯦ
ꯁꯥꯎꯅꯤ ꯀꯧꯕ
ꯍꯣꯏ ꯉꯥ ꯑꯌꯥꯏꯕ ꯉꯥ ꯑꯌꯥꯏꯕ ꯈꯔ ꯍꯥꯞꯄꯒ
ꯑꯣ ꯅꯪꯅ ꯊꯣꯡꯕ꯭ꯔꯥ
ꯍꯣꯏ ꯃꯥꯅꯦ
ꯑꯗꯤ ꯆꯅꯤꯡꯉ
ꯆꯂꯥꯛ ꯑꯣꯔꯥ
ꯊꯂꯎꯅ
ꯅꯣꯏꯒꯤ ꯎꯝ ꯀꯩꯅꯣ ꯕꯣꯜ ꯑꯃ ꯄꯨꯔꯛꯑꯣ
ꯑꯦꯗ꯭ꯔꯦꯁ ꯄꯤꯌꯨꯔꯥꯏ
ꯍꯥꯥ
ꯑꯦꯗ꯭ꯔꯦꯁ ꯄꯤꯌꯣ ꯍꯥꯏꯕ꯭ꯔꯣ
ꯍꯣꯏ
ꯄꯤꯔꯀꯦ ꯄꯤꯔꯀꯦ ꯑꯟꯑꯣꯗꯤꯕꯜ
ꯅꯪ ꯐꯣꯟꯗꯒꯤ ꯈꯔ ꯂꯥ ꯗꯤꯁꯇꯦꯟꯁ ꯂꯥꯞꯄ ꯃꯥꯜꯂꯦ ꯐꯖꯅ ꯇꯥꯜꯂꯤꯅꯦ
ꯍꯣꯏ ꯇꯥꯔꯕꯣ ꯍꯧꯖꯤꯛꯇꯦ
ꯎꯝ
ꯎꯝ ꯀꯩꯗꯧꯒꯦ ꯉꯁꯤꯗꯤ ꯀꯩꯗꯧꯔ ꯂꯩꯒꯅꯤ
ꯑꯩꯗꯤ ꯍꯤꯞꯄꯒ ꯀꯣꯜ ꯋꯥꯔꯤ ꯁꯥꯟꯅꯔꯤ
ꯋꯥꯔꯤ ꯌꯥꯝ ꯁꯥꯕ ꯃꯥꯟꯅꯦ ꯈ ꯂꯩꯁꯥꯕꯤꯁꯦ
ꯍꯣꯏ ꯍꯦꯛꯇ ꯁꯥꯊꯦꯛ ꯄꯤꯅꯦ ꯍꯣꯔꯦꯟ ꯅꯨꯡꯊꯤꯟꯗ ꯊꯕꯛ ꯆꯠꯀꯗꯕ ꯂꯩꯕ ꯑꯗꯨꯒꯤ
ꯌꯥꯗꯦꯀꯣ ꯃꯁꯛ ꯐꯖꯕꯅꯤꯅ ꯌꯥꯗꯦꯀꯣ
ꯌꯥꯏ ꯍꯦ ꯀꯔꯤꯅꯣ
ꯃꯤꯗꯤ ꯃꯁꯛ ꯐꯖꯕꯅꯤꯅ ꯅꯨꯄꯥ ꯋꯥꯔꯤ ꯌꯥꯝ ꯁꯥꯏꯀꯣ
ꯅꯨꯄꯥ ꯋꯥꯔꯤ ꯁꯥꯕ ꯅꯠꯇꯦꯗ
ꯑꯗꯨꯗꯤ ꯀꯅꯥꯒ ꯁꯥꯕ
ꯑꯩꯈꯣꯏ ꯁꯤꯕꯤꯜ ꯁꯤꯁꯇꯥꯔ ꯃꯌꯥꯝꯒ
ꯎꯝ ꯑꯗꯨ ꯑꯣꯏꯗꯤ ꯐꯩꯖꯩ
ꯎꯝ ꯑꯩꯗꯤ ꯅꯨꯄꯥ ꯋꯥꯔꯤ ꯁꯥꯟꯅꯕ ꯎꯄꯥꯏ ꯂꯩꯇꯦ
ꯑꯗꯣ ꯑꯩꯒ ꯁꯥꯟꯅꯔꯁꯤꯅ ꯅꯠꯇ꯭ꯔꯥ ꯑꯇꯣꯞꯄꯒ ꯁꯥꯟꯅꯗ꯭ꯔꯁꯨ ꯑꯩꯒꯤꯗꯤ ꯍꯥꯏ
ꯑꯗꯣ ꯅꯪꯁꯨ ꯉꯁꯤ ꯀꯗꯥꯏꯗ ꯆꯠꯀꯗꯕ ꯂꯩꯕ꯭ꯔꯣ
ꯑꯩꯗꯤ ꯉꯁꯤꯗꯤ ꯑꯌꯨꯛ ꯉꯟꯇꯥ ꯆꯔꯁ ꯆꯠꯂꯒ ꯍꯜꯂꯛꯑꯒ ꯑꯗꯨꯝ ꯄꯣꯊꯥꯅꯤ ꯑꯦꯞꯍꯣꯔꯦꯟ ꯀꯣꯏꯕ ꯆꯠꯒꯅꯤ
ꯍꯩꯁ ꯀꯗꯥꯏꯗ
ꯑꯩ ꯁꯤꯗ ꯃꯐꯝ ꯐꯖꯕ ꯑꯃ ꯂꯩꯌꯦ ꯑꯗꯨꯗ ꯉꯥꯏꯍꯥꯛ ꯀꯣꯏꯔꯨꯁꯦ ꯍꯥꯏꯔꯔꯤ ꯏꯃꯥꯟꯕꯤ ꯑꯟꯑꯣꯗꯤꯕꯜ
ꯏꯁ ꯑꯩ ꯄꯨꯕꯤꯒꯦꯗꯤ ꯍꯥꯏꯗꯤꯅꯦ
ꯑꯟꯑꯣꯗꯤꯕꯜ ꯅꯪ ꯄꯨꯕꯤꯒꯦ ꯇꯧꯔꯒ ꯅꯪꯗꯤ ꯂꯥꯛꯅꯤꯡꯁꯨ ꯂꯥꯛꯅꯤꯡꯗꯦ ꯍꯥꯏꯔꯒ
ꯢꯁ ꯅꯪ ꯀꯧꯁꯨ ꯀꯧꯔꯛ
ꯑꯩ ꯂꯥꯛꯀꯦꯅꯦ ꯑꯗꯨꯗꯦ ꯀꯣꯏꯔꯨꯁꯤ ꯀꯣ
ꯍꯣꯏ ꯂꯥꯛꯑꯣ
ꯀꯥꯏ ꯂꯩꯒꯦ ꯅꯪꯕꯣ
ꯑꯩ ꯑꯩꯗꯤ ꯌꯨꯝꯗ ꯂꯩꯇ꯭ꯔꯗꯤ ꯀꯥꯏꯗ ꯂꯩꯕꯣ ꯍꯥꯏꯕꯅꯣ
ꯑꯟꯑꯣꯗꯤꯕꯜ ꯅꯪꯁꯤ ꯀꯗꯥꯏꯗ ꯂꯩꯕꯣ ꯍꯧꯖꯤꯛꯀꯥꯟ ꯆꯤꯡꯗꯔꯣ ꯇꯝꯄꯥꯛꯇꯔꯣ ꯅꯠꯇ꯭ꯔꯥ ꯃꯄꯥꯟ ꯂꯝꯗꯔ ꯑꯟꯑꯣꯗꯤꯕꯜ
ꯇꯝꯄꯥꯛꯇ
ꯇꯝꯄꯥꯛꯇꯔꯣ
ꯎꯝ
ꯑꯗꯨꯗꯤ ꯏꯕꯥꯅꯤꯒꯤ ꯂꯩꯐꯝꯁꯤ ꯌꯥꯝ ꯂꯥꯞꯅꯒ꯭ꯔꯦꯅꯦ
ꯁ ꯌꯥꯝ ꯀꯌꯥꯝ ꯂꯥꯞꯀꯦ
ꯑꯩꯗꯤ ꯃꯄꯥꯜ ꯂꯝꯗ ꯂꯩꯕꯅꯤ ꯀꯣ
ꯑꯁ ꯅꯪ ꯃꯄꯥꯟ ꯂꯝꯗ ꯂꯩꯔꯁꯨ ꯑꯩꯅ ꯄꯥꯏꯔꯛꯑꯗꯤ ꯌꯥꯕ ꯅꯠ
ꯌꯥꯏꯅꯦ ꯌꯥꯏꯅꯦ
ꯑꯗꯨꯒꯤ ꯋꯥꯈꯜꯁꯤꯡꯁꯤ ꯂꯩꯇꯦꯗ
ꯍꯝꯍꯝ ꯅꯪ ꯄꯥꯏꯔꯛꯀꯦꯗꯤ ꯌꯥꯏꯌꯦ ꯀꯥꯏꯗꯦ
ꯎꯝ ꯄꯥꯏꯔꯛꯀ ꯄꯥꯏꯔꯛꯑꯒꯦ ꯊꯥꯔꯛꯑꯣ
ꯄꯥꯏꯔꯛꯑꯣ ꯄꯥꯏꯔꯛꯑꯣ ꯅꯪ ꯉꯥꯏꯕ ꯅ ꯑꯍꯥꯟꯗꯒꯤ ꯅꯪ ꯉꯥꯏꯔꯒ ꯂꯩꯕꯅꯤꯒ
ꯏ ꯅꯪ ꯃꯄꯜꯂꯣꯝꯗ ꯊꯕꯛ ꯇꯧꯔꯒ ꯂꯩꯕ꯭ꯔꯣ ꯅꯠꯇ꯭ꯔꯒ ꯀꯔꯤ ꯇꯧꯔꯒ ꯂꯩꯕ꯭ꯔꯣ
ꯊꯕꯛ ꯇꯧꯗꯤ ꯑꯩꯁꯦ ꯑꯗꯨꯝ ꯂꯩꯕ ꯑꯗꯨꯝ ꯀꯣꯏꯕ ꯆꯠꯄꯅꯤꯅ
ꯔꯣ ꯃꯤ ꯀꯣꯏ ꯀꯣꯏꯕꯤ ꯌꯥꯝ ꯀ
ꯌꯨꯝꯗ ꯂꯩꯕꯁꯤ ꯕꯣꯔꯤꯡ ꯆꯨꯔꯦ ꯅꯨꯄꯤ ꯐꯪꯗ꯭ꯔꯦ
ꯍꯣꯏ ꯄꯥꯈꯪꯉꯤꯕ ꯅꯨꯄꯤ ꯐꯪꯗꯦ ꯍꯥꯏꯕ ꯂꯩꯕ꯭ꯔꯣ
ꯅꯨꯄꯤ ꯐꯪꯗꯕꯒꯤ ꯅꯪꯉꯣꯟꯗ ꯇꯧꯕꯅꯦ ꯇ꯭ꯔꯥꯏ ꯇꯧꯕꯅꯦꯩ ꯌꯥꯕꯤ ꯌꯔꯣ ꯀꯩꯗꯧꯔꯒꯦ ꯎꯦ
ꯌꯥꯊꯣꯛꯑ ꯂꯣꯏꯔꯦ ꯀꯔꯤꯅꯣ ꯑꯗꯨꯒꯤꯕꯨꯣ ꯍꯧꯖꯤꯛ ꯁꯥꯟꯅꯔꯤꯁꯤꯗꯤ
ꯅꯪꯔꯣ ꯅꯪꯒꯤ ꯗꯤꯄꯤꯗꯣ ꯌꯥꯝ ꯍꯩꯌꯦꯀꯣ ꯄꯣꯁꯀ
ꯑꯗꯨꯝ ꯄꯣꯁ ꯀꯧꯕ꯭ꯔꯣ
ꯑꯗꯨ ꯅꯪꯔꯣ ꯗꯤꯄꯤꯗꯣ
ꯑꯩ ꯅꯠꯇ꯭ꯔꯗꯤ ꯀꯅꯥ ꯑꯣꯏꯗꯧꯔꯤꯌꯦꯦ
ꯄꯤꯔꯥꯍꯦꯅꯦ
ꯏꯅꯥꯎ ꯅꯨꯨꯄꯤ ꯅꯠꯇꯦ ꯑꯩꯅꯦꯗ
ꯅꯪ ꯅꯨꯄꯤꯤ ꯂꯩꯕ꯭ꯔꯥ
ꯑ ꯂꯩꯌꯦ
ꯑꯗꯨꯅꯦ ꯍꯥꯏꯕ ꯑꯩꯩꯅ ꯏꯅꯥꯎ ꯅꯨꯄꯤ ꯈꯪꯉꯦꯕ ꯏꯅꯥꯎ ꯅꯨꯄꯤ ꯈꯔ ꯃꯥꯟꯕ ꯅꯪꯅ
ꯎꯝ ꯈꯔꯗꯤ ꯃꯥꯟꯕꯅꯦ ꯑꯗꯣ ꯏꯅꯥꯎꯄꯤꯗꯤ ꯅꯠꯇꯦ ꯗꯦ ꯑꯩꯅꯦ
ꯅꯪ ꯑꯩꯕꯨ ꯈꯪꯕ꯭ꯔꯣ ꯈꯪꯉꯝꯃꯅꯤꯗ ꯑꯗꯨ ꯃꯤꯡꯗꯤꯤ ꯍꯥꯏꯕ ꯌꯥꯗꯕꯅꯤꯅ ꯍꯥꯏꯔꯒ
ꯈꯪꯕꯒꯤ ꯇꯧꯕ ꯅꯠꯇ꯭ꯔꯣ ꯑꯦ
ꯑ ꯁꯒ ꯑꯃꯁꯨ ꯑꯩꯀ ꯃꯤꯝ ꯆꯗꯤ ꯌꯥꯗꯀ
ꯍꯣꯏ ꯅꯪꯅ ꯐꯖꯔꯣ ꯍꯥꯏꯕꯒꯤꯅꯦ ꯐꯖꯊꯏꯅꯦ
ꯑꯗꯨꯀꯣ ꯉꯔꯥꯡ ꯕꯣꯜ ꯌꯦꯡꯕ꯭ꯔꯣ ꯀꯅꯥꯒꯤ ꯐꯦꯟꯁꯅꯣ ꯅꯪꯕꯣ
ꯑꯩ ꯀꯅꯥꯒꯤ ꯐꯦꯟꯁ ꯑꯣꯏꯔꯝꯗꯧ ꯃꯥꯥꯟꯒꯦ
ꯑꯣꯏꯜ ꯑꯣꯏꯅꯥꯜꯗꯣꯒꯤ ꯃꯥꯔꯂꯦ
ꯑꯁ ꯅ ꯇꯦ
ꯅꯅꯤꯃꯔꯒꯤ ꯃꯥꯂꯦ
ꯅꯠꯇꯦ
ꯃꯁꯤ ꯏꯔ ꯑꯗꯨꯗ
ꯑꯧ ꯃꯥꯅꯦ
ꯁ ꯂꯔꯤꯦ
ꯍꯧꯕꯗ ꯉꯥꯏꯔꯤ ꯂꯣꯏꯗ꯭ꯔꯤꯌꯦ
ꯃꯦꯁꯤꯗꯤ ꯑꯩꯒꯤ ꯄꯥꯔꯇꯤ ꯅꯠꯇꯦ ꯑꯗꯨꯗꯤ ꯅꯃꯥꯏꯒꯤ ꯄꯔꯇꯤꯟ ꯅꯠꯇ꯭ꯔꯦ
ꯄꯥꯔꯇꯤ ꯅꯠꯇꯕꯁꯨ ꯌꯥꯏ ꯀꯩꯅꯣ ꯑꯦ
ꯎꯝ ꯑꯁꯦꯡꯕꯨꯗꯤ ꯀꯣꯏꯕ ꯄꯨꯕꯤꯒꯦꯗꯧꯕꯅꯤ ꯅꯪ ꯑꯣꯏꯕꯤ ꯄꯨꯕꯤꯔꯧꯅꯤ
ꯄꯨꯕꯤꯒꯦ ꯄꯨꯕꯤꯒꯦ ꯍꯥꯏꯔ ꯅꯪꯁꯨ ꯋꯥꯗ ꯈꯠꯇ
ꯍꯣ ꯀꯄꯥꯏꯗꯤꯌꯥ ꯣ ꯋꯥ ꯋꯥ ꯆꯗꯥꯁꯤꯂꯔꯦ ꯕꯗꯤ ꯄꯗ ꯆꯦ ꯎꯝ ꯎꯝ ꯇ ꯃꯅ ꯃꯨ ꯄꯨꯊꯃꯦꯔꯅꯥ ꯁꯌꯥ ꯑꯗ ꯑꯣ